ꯇꯥꯕ꯭ꯔꯣ ꯎꯝ
ꯅꯪꯗꯤ
ꯍꯣꯏ ꯑꯩꯗꯤ ꯑꯩꯁꯨ ꯇꯥꯏꯌꯦ
ꯑꯣ
ꯑꯩ ꯅꯨꯡꯉꯥꯏꯔꯦ ꯅꯗꯤ
ꯑꯩꯔꯣ ꯑꯩꯗꯤ ꯌꯥꯝ ꯅꯨꯡꯉꯥꯏꯌꯦ
ꯑꯣ ꯅꯪ ꯌꯨꯝ ꯄꯥꯜꯂꯕ꯭ꯔꯣ
ꯑꯩ ꯌꯨꯝ ꯄꯥꯂꯦ
ꯑꯣ
ꯅ ꯑꯩꯒꯤ ꯂꯨꯍꯣꯡꯕ ꯂꯥꯛꯍꯧꯗ꯭ꯔꯦꯀꯣ
ꯍꯣꯏ ꯅꯪꯅ ꯑꯩꯉꯣꯟꯗ ꯏꯟꯚꯥꯏꯇꯦꯁꯟ ꯊꯤꯗꯦ ꯑꯗꯨꯅꯦ ꯑꯩ ꯑꯩꯗꯤ ꯈꯟꯗꯦ
ꯑ ꯑꯩꯒꯤ ꯏꯟꯚꯥꯏꯇꯦꯁꯟꯗꯤꯀꯣ ꯑꯩꯒꯤ ꯏꯟꯚꯥꯏꯇꯦꯁꯟꯗꯤ ꯋꯜ ꯑꯃ ꯇꯧꯕꯅꯦ
ꯀꯔꯤ
ꯑꯩꯒꯤꯅ ꯄꯥꯏ ꯄꯤꯁꯤꯅꯤꯀꯣ ꯑ ꯋꯥꯜ ꯑꯃ ꯇꯧꯕꯅꯤ ꯂꯣꯏꯅ
ꯑꯪ ꯆꯤꯟꯊꯌꯀꯣ ꯌꯥꯝꯅ ꯆꯤꯟꯊꯦꯌꯦ ꯍꯣꯏ ꯍꯣꯏ
ꯅꯪꯅ ꯂꯥꯛꯇꯕꯅꯤꯀꯣ
ꯍꯣꯏ
ꯑꯗꯣ ꯋꯥꯔꯤ ꯅꯪ ꯋꯥꯔꯤ ꯂꯤꯕ ꯍꯩꯕ꯭ꯔꯣ
ꯀꯔꯤꯒꯤ
ꯑꯃꯃ ꯍꯦꯛꯇ
ꯅ ꯅꯪꯅ ꯍꯥꯏꯕꯤꯌꯨ ꯑꯩꯉꯣꯟꯗ
ꯑꯩꯅ ꯍꯥꯏꯕꯤꯌꯨꯔꯣ
ꯎꯝ
ꯑꯥ ꯍꯥꯏꯕꯤꯒꯦꯀꯣ
ꯍꯣꯏ
ꯑ ꯑꯩꯈꯣꯏꯒꯤꯀꯣ
ꯍꯣꯏ
ꯑꯩꯈꯣꯏꯒꯤ ꯍꯣꯁꯇꯦꯜꯗꯀꯣ
ꯍꯣꯏ
ꯑ ꯀꯩꯅꯣ ꯀꯧꯕ ꯃꯤ ꯑ ꯏꯁꯄꯦꯛ ꯎꯞꯄꯀꯣ ꯃꯤ ꯁ꯭ꯂꯤꯝ ꯑꯣꯏꯕꯀꯣ ꯃꯤ ꯑ ꯌꯥꯝꯅ ꯅꯨꯡꯁꯤꯕ ꯌꯥꯝꯅ ꯀꯣ ꯑ ꯑꯗꯨꯝ ꯋꯥꯡꯕ ꯅꯨꯄꯤ ꯑꯃ ꯂꯩꯌꯦꯕꯀꯣ
ꯍ
ꯃꯥꯁꯤꯦ ꯑ ꯎꯝ ꯀ꯭ꯂꯥꯁꯇꯀꯣ
ꯍꯣꯏ
ꯃꯥꯁꯦ ꯌꯥꯝꯅ ꯁꯤꯝ ꯌꯥꯝꯅ ꯑ ꯁꯤꯝꯄꯜ ꯑꯣꯏꯔꯒ ꯌꯥꯝꯅ ꯋꯥ ꯉꯥꯡꯗꯦꯕꯀꯣ
ꯍꯣꯏ
ꯅꯣꯛꯁꯨ ꯅꯣꯛꯇꯦꯕꯀꯣ
ꯍ ꯍ
ꯑꯗꯨꯒ ꯃꯥꯗꯨꯀꯣ
ꯍꯣꯏ
ꯔꯨꯝꯗꯅꯦ ꯃꯥ ꯗꯥꯟꯁ ꯇꯧꯋꯦ ꯃꯥꯒꯤ ꯃꯥꯟꯗꯤꯀꯣ
ꯅꯪ ꯅꯪ ꯑꯩꯉꯣꯟꯗ ꯔꯤꯐꯔ ꯇꯧꯋꯦꯀꯣ
ꯅꯪꯕꯨ ꯍꯧꯖꯤꯛ ꯑꯩꯒꯤ ꯔꯨꯝꯗ ꯂꯥꯛꯑꯣꯏ ꯅꯪꯉꯣꯟꯗ ꯐꯨꯕꯤꯔꯛꯑꯦ
ꯑꯗ ꯃꯥꯗꯤꯀꯣ
ꯍꯣꯏ
ꯎ ꯃꯥꯒꯤ ꯑ ꯀꯩꯅꯣꯁꯦ ꯃꯥꯒꯤ ꯂꯨꯛꯁꯦ ꯀ꯭ꯂꯥꯁ ꯀꯔꯨꯒ ꯗꯤꯐꯦꯟ ꯑꯣꯏꯌꯦ
ꯇꯔꯤ
ꯃꯥꯗꯤꯀꯣ ꯔꯨꯝꯝꯗꯗꯤꯀꯣ ꯏꯔꯝꯗꯗꯤ ꯀꯒ ꯀꯩꯅꯣ ꯇꯧꯔꯦ ꯌꯥꯝꯅ ꯂꯞ ꯂꯐꯤꯡꯁꯨꯦ ꯇꯧꯔꯦ ꯌꯥꯝꯅ ꯐꯅꯤ ꯑꯣꯏꯌꯦ ꯖꯣꯀꯔ ꯑꯣꯏꯌꯦ ꯑꯗꯣ ꯔꯨꯝꯗ ꯇꯤꯀꯣ
ꯎꯝ ꯎꯝ
ꯑꯗꯨꯗꯤ ꯑꯗꯨꯃꯥꯏꯅ ꯇꯧꯋꯦ ꯃꯥꯗꯤ
ꯅꯪ ꯅꯪꯁꯨ ꯌꯥꯝꯅ ꯍꯥꯏꯌꯦꯀꯣ ꯃꯤꯕꯨ ꯌꯥꯝꯅ ꯐꯖꯅ ꯑꯣꯕꯖꯔꯞ ꯇꯧꯋꯦꯀꯣ
ꯍꯥꯏꯕꯅꯦ ꯍꯥꯏꯗꯤ
ꯍꯣꯏ ꯑꯗꯨꯗꯤ ꯅꯨꯡꯁꯤꯌꯦ
ꯑ ꯑꯗꯣ ꯃꯥꯗꯤꯀꯣꯣ ꯔꯤꯌꯦꯂꯤꯇꯤꯗꯀꯣ ꯌꯥꯝ ꯐꯕꯅꯦ
ꯐꯩ ꯅꯪꯁꯨ ꯌꯥꯝ ꯐꯕꯦ ꯐꯌꯦ ꯅꯪꯁꯨ
ꯖꯣꯀ ꯌꯥꯝ ꯇꯥꯕꯅꯤꯀꯣ
ꯍꯣꯏ ꯑꯗꯨ ꯑꯗꯨꯝ ꯅꯪꯅ ꯈꯋꯥ ꯄꯥꯝꯖꯕ ꯟꯁꯥꯡ ꯏꯟꯁꯥꯡꯁꯦ ꯀꯥꯏꯩꯅꯣ
ꯑꯦꯟꯁꯥꯡ ꯍꯦꯟꯖꯥꯡ ꯃ
ꯍꯣꯏ ꯍꯣꯏ ꯍꯣꯏ
ꯑꯥ ꯑꯩ ꯑꯣ ꯑꯩ ꯀꯔꯤ ꯌꯦꯟꯖꯥꯡ ꯄꯥꯝꯒꯦ ꯍꯥꯏꯔꯣ
ꯍꯣꯏ ꯅꯪꯒꯤ ꯐꯦꯚꯣꯔꯥꯏꯠ ꯍꯦꯟꯖꯝꯗꯤ
ꯑꯩꯒꯤ ꯐꯦꯚꯔꯥꯏꯠ ꯌꯦꯟꯖꯥꯡꯂꯣ ꯑꯩꯒꯤ ꯌꯥꯝꯅ ꯄꯥꯝꯕ ꯪꯗꯤ ꯑꯩꯈꯣꯏꯒꯤ ꯎꯝ ꯀꯩꯅꯣ ꯍꯧꯗꯣꯡ ꯄꯥꯝꯃꯤ ꯀꯦꯠ ꯄꯥꯝꯃꯤ
ꯀꯦꯛ ꯀꯦꯛ ꯒꯤꯟꯖꯝ ꯄꯥꯝꯃꯦꯅꯥ
ꯑꯥ ꯑꯩꯗꯤ ꯀꯩꯅꯣꯁꯨ ꯄꯥꯝꯃꯦ ꯑ ꯑ ꯀꯩꯅꯩꯅꯣ ꯑꯗꯣ ꯎꯝ ꯂꯦꯠꯇꯣ ꯔꯦꯠꯁꯨ ꯄꯥꯝꯃꯦ ꯀꯦꯛꯁꯨ ꯄꯥꯝꯃꯦ ꯗꯤꯖꯔꯠꯁꯨ ꯄꯥꯝꯃꯦ
ꯂꯤꯖꯔꯁꯨ
ꯑꯧꯥꯎ
ꯑꯩ ꯅꯝꯕꯨ ꯊꯨꯒꯠꯆꯥꯏꯌꯦꯀꯣ
ꯑ ꯅꯝꯝꯕꯕꯨ ꯑꯗꯤ ꯑꯁꯦ ꯑꯝꯕꯅ ꯅꯝꯝꯕ ꯒꯨꯠꯆꯩꯀꯣ ꯅꯪ ꯂꯤꯖꯔꯁꯨ ꯄꯥꯝꯃꯦ ꯀꯦꯠꯁꯨ ꯄꯥꯝꯃꯦ ꯀꯔꯤ ꯀꯔꯤ ꯄꯥꯝꯃꯦ ꯍꯥꯏ ꯑꯩꯗꯤ ꯌꯥꯗꯦꯀꯣ ꯅꯝꯗ꯭ꯔꯦ
ꯑ
ꯎ ꯅꯠꯇꯦ ꯌꯥꯔꯦ ꯌꯥꯔꯦ ꯑꯩꯗꯤ ꯆꯠꯅꯤꯡꯗꯦꯀꯣ
ꯎꯞꯄꯒꯥꯏ ꯑꯩꯗꯤ ꯑꯣꯅꯤꯌꯦ
ꯑꯣꯟꯅꯤꯡꯉꯦ ꯍꯥꯎꯕꯅꯤ ꯗꯣꯛꯁꯨ ꯍꯥꯎꯕꯅꯦ
ꯑꯣ ꯑꯩꯒꯤ ꯏꯁꯀꯤꯝ ꯕꯨꯁꯨꯣ ꯀꯔꯤ ꯏꯆꯤꯟꯗꯧꯋꯦ ꯐꯀꯠ ꯆꯥꯕ ꯍꯣꯏ
ꯑ ꯌꯥꯗ ꯍꯥꯏꯒ ꯆꯒꯅꯣ
ꯑꯦꯂꯔꯖꯤ ꯨꯝꯕꯁꯨ ꯂ ꯑꯒꯤ ꯏꯁꯇꯖ ꯍꯧꯖꯤꯦ
ꯑ ꯑꯗꯨꯗ ꯅꯪꯗꯤ ꯎꯝ ꯅꯪꯤ ꯅꯪꯅꯀꯣ ꯄꯥꯝꯕꯅꯦ ꯂꯝ ꯍꯥꯏꯔꯛꯑꯣ ꯄ꯭ꯂꯦꯁꯇꯣ
ꯄ꯭ꯂꯦꯁꯗꯤ ꯑꯩꯗꯤ ꯏꯝꯐꯥꯜ ꯏꯝꯐꯥꯜꯗ ꯅꯪ ꯈꯥꯝꯕ꯭ꯔꯣ ꯀꯔꯤ
ꯈꯪꯉꯦ ꯈꯪꯉꯦ ꯏꯝꯐꯥꯜꯗꯤꯀꯣ ꯌꯥꯝꯅ ꯃꯣꯠꯄꯅꯤ
ꯁ ꯁꯟ ꯁꯟꯁꯦꯠ ꯁꯟꯁꯦꯠ ꯒꯤ ꯄ꯭ꯂꯦꯁ ꯑꯃ ꯂꯩꯌꯦꯀꯣ ꯑꯗꯨꯗꯤ ꯆꯤꯡ ꯀꯔꯤ ꯀꯔꯤ ꯀꯧꯔꯦ ꯆꯤꯡ ꯑꯩꯗꯤ ꯀꯥꯎꯈ꯭ꯔꯦ ꯀꯔꯤꯃꯤ ꯆꯤꯡ ꯃꯥꯏ ꯆꯤꯡ ꯀꯔꯤ ꯀꯥꯎꯈ꯭ꯔꯦ ꯑꯩꯗꯤ ꯀꯥꯎꯈ꯭ꯔꯦ
ꯑꯣ ꯍꯥꯏꯔꯦꯅꯨ ꯍꯥꯏꯔꯦꯅꯨ
ꯎꯝ ꯎꯝ ꯑ ꯅꯦꯛꯁ ꯇꯥꯏꯝ ꯍꯥꯏꯕꯤꯒꯦꯒꯣ ꯅꯪꯣꯟꯗ
ꯑꯥ
ꯑꯗꯨ ꯏꯕꯥꯅꯤ ꯕꯖꯔꯠ ꯆꯠꯁꯦꯔꯥ ꯍꯌꯦꯡ
ꯆꯠꯁꯦ
ꯎꯝ ꯑꯩ ꯍꯤꯟꯖꯥꯡꯒꯨꯝꯕ ꯂꯣꯏꯅꯤꯡꯌꯦ
ꯑ ꯂꯧꯁꯤꯦꯀꯣ
ꯍꯥꯦ
ꯂꯧꯁꯤꯀꯣ
ꯍꯣꯏ ꯍꯋꯥꯏꯒꯨꯝꯕ ꯀꯣꯕꯤꯒꯨꯝꯕ ꯃꯅꯥ ꯃꯁꯤꯡꯂꯦꯕ ꯆꯥꯛꯁꯦꯀꯣ ꯍꯥꯏꯅꯤ ꯍꯣꯏ
ꯑꯗꯣ ꯃꯅꯥ ꯃꯁꯤꯡꯁꯤꯡꯗꯣ ꯑꯩꯅ ꯅꯪꯒꯤ ꯀꯣꯛꯇ ꯍꯥꯞꯄꯤꯒꯦꯀꯣ
ꯍꯣꯏ ꯍꯣꯏ ꯍꯥꯞꯄꯣ ꯍꯥꯞꯄꯣ
ꯑꯗꯨꯒ ꯄꯨꯔꯛꯀꯁꯤꯀꯣ
ꯍꯣꯏ
ꯅꯪ ꯐꯅꯦꯛꯇꯣ
ꯍꯣꯏ
ꯐꯅꯦꯛꯇꯣ ꯆꯦꯟꯁ ꯃꯊꯛꯇ ꯁꯦꯠꯂꯨꯀꯣ ꯊꯕꯥꯛ ꯃꯊꯛꯇ ꯑꯗꯣ ꯃꯃꯥ ꯁꯥꯔꯨꯀꯣ
ꯍꯣꯏ ꯑꯩ ꯅꯪꯉꯣꯟꯗ ꯁꯣꯏꯗꯣꯏꯅꯣ ꯆꯥꯏꯗꯣꯏꯅꯣꯀꯣ ꯍꯧꯖꯤꯛ
ꯑꯥ ꯍꯣꯏ
ꯅꯪ ꯑꯩꯉꯣꯟꯗ ꯆꯥꯅꯤꯡꯕ꯭ꯔꯣ
ꯀꯩꯒꯤ ꯁꯥꯎꯅꯤꯡꯗꯣꯏꯅꯣ
ꯑ
ꯁꯥꯎꯗꯤ ꯁꯥꯎꯗꯤ
ꯑꯩ ꯑꯩꯗꯤ ꯍꯔꯥꯎꯩꯀ
ꯑꯩꯁꯨ ꯍꯔꯥꯎꯦꯀꯣ
ꯑ
ꯅꯪꯒ ꯋꯥꯔꯤ ꯁꯥꯟꯅꯕꯁꯦ ꯌꯥꯝ ꯅꯨꯡꯉꯥꯏꯌꯦ ꯀꯣ
ꯄꯆ ꯃꯦ
ꯑꯗꯣ ꯅꯪꯒꯤ ꯏꯁꯀꯤꯟꯗꯤ ꯋꯥ꯭ꯏꯠ ꯑꯣꯏꯕ꯭ꯔꯣ ꯕ꯭ꯂꯦꯛ ꯑꯣꯏꯕ꯭ꯔꯣ
ꯀꯦꯔꯤ
ꯅꯪꯒꯤ ꯏꯁꯀꯤꯗꯣ ꯍ꯭ꯋꯥꯏꯠ ꯑꯣꯏꯕ꯭ꯔꯣ ꯕ꯭ꯔꯥꯎꯟ ꯑꯣꯏꯕ꯭ꯔꯣ ꯕ꯭ꯂꯦꯛ ꯑꯣꯏꯕ꯭ꯔꯣ
ꯑꯩꯗꯤ ꯀꯔꯤ ꯍꯥꯏꯕꯤꯒꯦ ꯑꯩꯒꯤ ꯏꯁꯀꯤꯟꯗꯤ ꯌꯥꯝꯅ ꯐꯤꯦꯔꯁꯨ ꯑꯣꯏꯗꯦ ꯑꯣꯏ ꯑꯗꯨ ꯌꯥꯝꯅ ꯕ꯭ꯔꯥꯎꯟꯁꯨ ꯑꯣꯏꯗꯦ ꯑꯗꯨ ꯍꯣꯏ ꯕ꯭ꯔꯥꯎꯅꯤꯁ ꯎꯏꯦ ꯍꯣꯏ ꯕ꯭ꯔꯥꯎꯅꯤꯁ ꯑꯣꯏ ꯅꯥꯟꯗꯤ
ꯑꯩꯗꯤ ꯍ꯭ꯋꯥꯏꯠ ꯑꯣꯏꯌꯦ ꯑꯩꯒꯤ ꯏꯁꯀꯤꯟꯗꯤꯀꯣ ꯑꯩꯒꯤ ꯏꯁꯀꯤꯟꯅꯤ ꯋꯥꯏꯠ ꯑꯦ ꯭ꯔꯥꯏꯅꯤꯡ ꯏꯁꯀꯤꯟꯅꯤ
ꯑꯣ ꯆꯨꯝꯃꯦꯠ ꯆꯨꯝꯃꯦ ꯐꯔꯦ ꯐꯔꯦ ꯑꯝ
ꯑꯩ ꯐꯖꯕꯅꯤ ꯅꯪ
ꯍꯣꯏ ꯌꯥꯝꯅ ꯐꯖꯕꯅꯤ ꯍꯣꯏ ꯅꯪ
ꯑꯗꯨꯅꯦ ꯑꯩꯗꯤ ꯐꯖꯕꯅꯦꯀꯣ ꯑꯩꯗꯤ ꯑꯥꯎ
ꯑꯩ ꯅꯪꯒꯤ ꯃꯤꯡ ꯐꯖꯕꯤ ꯀꯛꯎꯒꯦꯀꯣ
ꯑ ꯑꯩꯁꯦ ꯅꯪ ꯕ꯭ꯔꯥꯎꯟꯅ ꯀꯧꯒꯦꯀꯣ
ꯑꯣ ꯌꯥꯏꯌꯦ ꯑꯗꯨꯁꯨ ꯀꯥꯎꯔꯣ ꯌꯥꯔꯦ꯫
ꯅꯪꯕꯨ ꯁꯛꯊꯤꯕꯤ ꯀꯧꯒꯦꯀꯣ꯫
ꯍꯣꯏ ꯀꯔꯣ ꯀꯔꯣ ꯅꯪ ꯀꯔꯤ ꯄꯥꯝꯃꯦ ꯑꯗꯨꯗꯤ ꯀꯧꯔꯣ ꯑꯩꯗꯤ ꯌꯥꯏꯀꯣ꯫
ꯑꯣ ꯑꯗꯨꯗꯤ ꯅꯪ ꯁꯛꯤꯕꯤ ꯀꯧꯔꯒꯦ ꯀꯣ꯫
ꯅꯥꯗꯨꯗꯤ ꯌꯥꯗꯦ ꯀꯧꯒꯅꯨ꯫
ꯑꯗꯨꯗꯤ ꯅꯪ ꯁꯛ ꯐꯨꯖꯕꯤ ꯀꯧꯔꯒꯦ꯫
ꯍꯣꯏ ꯑꯗꯨꯁꯨ ꯌꯥꯏ꯫ ꯅꯪꯒꯤ ꯄꯥꯝꯕ ꯄꯥꯝꯕ ꯀꯧꯔꯣꯀꯣ꯫
ꯀꯧꯔꯥꯛꯀꯦ꯫ ꯅꯪꯗꯣ꯫
ꯎꯝ꯫
ꯑ ꯎ ꯅꯪꯗꯣ ꯅꯥꯇꯣꯟ ꯆꯥꯎꯕꯤ ꯀꯧꯔꯒꯦ꯫
ꯌꯥꯏ ꯌꯥꯏ ꯌꯥꯏꯌꯦ꯫
ꯑꯣ ꯅꯪꯗꯣ ꯈꯪꯕꯥ꯭ꯔ ꯑꯩ ꯑ꯫ ꯅꯪꯒꯤ ꯅꯣꯁꯇꯣ ꯌꯥꯝ ꯕꯤꯛ ꯑꯣꯏ ꯍꯥꯏꯅꯤꯀꯣ ꯅꯪꯒꯤ꯫ ꯅꯪꯒꯤ ꯅꯣꯠꯁ ꯕꯤꯛ ꯀꯧꯒꯦ꯫
ꯍꯣꯏ ꯀꯧꯔꯣ ꯀꯧꯔꯣ꯫
ꯑꯗꯨ ꯅꯪꯅ ꯃꯇꯝ ꯈꯨꯗꯤꯡꯃꯛꯇ꯫ ꯋꯥ ꯀꯠꯂꯤꯁꯤ ꯀꯔꯤꯒꯤꯅꯣ꯫
ꯀꯔꯤ꯫
ꯅꯪꯅ ꯃꯇꯝ ꯈꯨꯗꯤꯡꯃꯛꯇ꯫ ꯋꯥꯛꯂꯤꯁ ꯋꯥꯀꯠꯂꯤꯁꯁꯤ ꯀꯔꯤꯒꯤꯅꯣ ꯅꯪ꯫
ꯑꯣ ꯑ ꯀꯔꯤꯝ ꯇꯧꯗꯦ ꯁꯤꯗꯤ ꯃꯤꯅ ꯇꯧꯕꯅꯦ꯫
ꯑꯣ ꯅꯪ ꯅꯠꯇꯦꯕ꯭ꯔꯥ꯫
ꯑꯥ꯫
ꯑꯣ ꯑꯗꯨ ꯑꯩꯅ ꯑꯗꯨꯗꯤ ꯑꯩꯅꯥꯎ ꯁꯥꯎꯈ꯭ꯔꯦ꯫
ꯑꯣ ꯅꯪꯅ ꯁꯥꯎꯈ꯭ꯔꯦ ꯁꯥꯎꯒꯅꯣ꯫
ꯅꯠꯇꯦ ꯁꯥꯎ ꯁꯥꯎꯗꯦ ꯑꯗꯨ ꯁꯣꯏꯈ꯭ꯔꯦ ꯍꯣꯏ ꯃꯤꯁꯇꯦꯛ ꯑꯣꯏꯋꯦ꯫
ꯑꯣ꯫
ꯎꯝ꯫
ꯑꯗꯨ ꯅꯪ ꯀꯩꯀꯩ ꯍꯥꯏꯒꯦꯔꯣ ꯑꯩꯉꯣꯟꯗ ꯍꯥꯏꯌꯣ꯫
ꯑꯗꯨ꯫ ꯑꯗꯨ ꯑꯩꯗꯤ ꯈꯟꯗꯦꯗ ꯑꯗꯨ ꯅꯪ꯫ ꯅꯪꯒꯤ ꯐꯖꯔꯕ ꯋꯥꯍꯩ꯫ ꯃꯩ ꯑꯗꯨꯒꯤꯗꯃꯛꯇ ꯌꯥꯝꯅ ꯊꯥꯒꯠꯆꯔꯤꯀꯣ꯫
ꯍ ꯑ ꯌꯥꯝꯅ ꯅꯨꯡꯉꯥꯏꯖꯩꯀꯣ ꯑꯩꯒꯤꯗꯤ ꯌꯥꯝ ꯅꯨꯡꯉꯥꯏ ꯍꯔꯥꯎꯋꯤꯀꯣ꯫
ꯍꯣꯏ ꯑꯩꯁꯨ ꯍꯔꯥꯎꯋꯦ꯫ ꯑꯗꯨ ꯅꯪꯒꯤ ꯊꯝꯃꯣꯏ ꯊꯃꯣꯏꯒꯤ ꯄꯥꯝꯖꯕ ꯑꯗꯨ ꯏꯁꯣꯔꯅ꯫ ꯄꯤꯕꯤꯔꯦꯁꯅꯨ ꯀꯣ꯫
ꯅꯪꯒꯤ ꯊꯃꯣꯏ ꯄꯥꯝꯖꯕꯁꯨ ꯏꯁꯣꯔꯅ ꯄꯤꯕꯤꯔꯁꯅꯨꯀꯣ꯫
ꯍꯣꯏ꯫
ꯅꯪ ꯇꯨꯝꯕꯗ ꯕꯨꯠ ꯎꯔꯣꯀꯣ꯫
ꯀꯔꯤ꯫
ꯍ
ꯅꯪ ꯑꯩꯕꯨ ꯕ꯭ꯂꯦꯁꯤꯡ ꯀꯔꯤꯅꯣ ꯕ꯭ꯂꯦꯁꯤꯡ ꯇꯧꯗꯦ꯫
ꯅꯪ ꯐꯔꯣꯀꯣ ꯑꯩ ꯎꯔꯣꯀꯣ꯫
ꯍꯣꯏ꯫
ꯎꯝ꯫
ꯑꯗꯨ ꯏꯁꯣꯔꯅ ꯅꯈꯣꯏꯒꯤ ꯏꯃꯨꯟ ꯑꯃꯁꯨꯡ ꯅꯨꯡꯁꯤꯕ ꯃꯔꯤ ꯇꯝꯁꯤꯡꯕꯨ ꯁꯤꯡꯕꯨꯁꯨ ꯕꯣꯔ ꯄꯤꯕꯤꯔꯁꯅꯨꯀꯣ
ꯄꯤꯕꯤ ꯑꯦꯁꯅꯨ ꯀꯣ
ꯍꯣꯏꯣꯏ
ꯃꯪꯗ ꯑꯩ ꯎꯔꯣꯀꯣ ꯑꯦꯟꯖꯦꯜ ꯎꯔꯣꯀꯣ
ꯍꯣꯏ ꯍꯣꯏ ꯍꯣꯏ ꯅꯪꯁꯨ ꯆꯞ ꯃꯥꯟꯅꯩꯌꯦ ꯅꯪꯅ ꯑꯩꯉꯣꯟꯗ ꯋꯥꯔꯤ ꯁꯥꯕꯗꯨ ꯌꯥꯝꯅ ꯅꯨꯡꯁꯤꯌꯦꯀꯣ
ꯑꯩꯅ ꯅꯪꯁꯨ ꯑꯩꯉꯣꯟꯗꯋꯥ ꯋꯥꯔꯤ ꯁꯥꯕꯗꯣ ꯌꯥꯝꯅ ꯅꯨꯡꯁꯤꯌꯦꯀꯣ
ꯍꯣꯏ
ꯇꯨꯃꯨꯀꯣ
ꯍꯣꯏ ꯅꯪꯁꯨ ꯇꯨꯝꯃꯣ ꯀꯔꯤꯅꯣ
ꯎꯝ ꯑꯩ ꯎꯕ꯭ꯔꯥ ꯌꯦꯡꯉꯣ